ꯍꯜꯂꯣ
ꯑꯥ
ꯇꯥꯢꯌꯦ ꯇꯥꯢ
ꯇꯥꯏꯌꯦ ꯀꯦꯗꯧꯔꯤꯅꯣ ꯀꯩꯗꯧꯔꯤꯅꯣ
ꯎꯝ
ꯀꯔꯤꯅꯣ ꯀꯩꯒꯤ ꯅꯣꯛꯏꯅꯣ
ꯎꯝ ꯌꯥꯝ ꯋꯥꯕ ꯉꯁꯤꯗꯣ ꯑꯗꯨꯒꯤ ꯅꯣꯛꯅꯤꯡꯕ
ꯀꯔꯤ ꯇꯧꯕꯒꯤ ꯋꯥꯕꯅꯣ
ꯎꯝꯍꯨꯝ ꯃꯤ ꯑꯃꯀꯣ
ꯎꯝ
ꯉꯥꯏꯕ ꯗꯨ ꯋꯥꯕ ꯑꯗꯨꯒꯤ꯫
ꯀꯔꯤꯒꯤ ꯋꯥ ꯀꯔꯤꯒꯤ ꯉꯥꯏꯕꯅꯣ
ꯈꯪꯗꯦ ꯇꯨꯝ ꯂꯩꯅꯤꯡꯕꯒꯤ꯫
ꯃꯥꯗꯤ ꯀꯗꯥꯏ ꯆꯠꯈ꯭ꯔꯥꯕ
ꯈꯪꯗꯦ ꯀ꯭ꯔꯤ ꯇꯧꯕꯅꯣ ꯃꯥ ꯊꯕꯛ ꯌꯥꯝ ꯆꯤꯜꯂꯦ ꯍꯥꯏꯌꯦ ꯑꯗꯨꯒ ꯌꯥꯝ ꯆꯤꯟꯕ ꯃꯥꯜꯂꯦ ꯃꯥ
ꯑꯣ
ꯅꯪꯅ ꯉꯥꯏꯔꯤꯁꯦ ꯅꯨꯄꯥꯔꯣ ꯅꯨꯄꯤꯔ
ꯑꯁ ꯍꯥꯏꯗꯣꯛꯄ ꯌꯥꯗꯦꯗ꯫
ꯑꯁ ꯍꯥꯏꯌꯣ ꯇꯥꯅꯤꯡꯉꯤ꯫
ꯑꯁ ꯍꯥꯏꯗꯣꯛꯄ ꯇꯠꯂꯦ ꯏꯀꯥꯏꯌꯦ ꯍꯥꯏꯗꯣꯛꯄ
ꯇꯟꯒꯅꯨ ꯏꯀꯥꯔꯨꯅꯨ꯫
ꯑ ꯑꯩꯗꯤ ꯏꯀꯥꯏꯒꯅꯤ
ꯑꯁ꯫
ꯆꯥꯛ ꯆꯗꯕ ꯅꯪ
ꯆꯥꯗꯦ
ꯑꯩꯀꯤ
ꯆꯥꯅꯤꯡꯗꯕꯒꯤ
ꯆꯥꯕ ꯆꯠꯂꯣ ꯆꯥꯅꯤꯡꯗ꯭ꯔꯁꯨ
ꯑꯅꯤꯡꯗꯦ
ꯆꯥꯛ ꯌꯥꯝ ꯆꯥ ꯇꯨꯝꯃꯝꯗꯥꯏꯗꯣ
ꯎꯝ
ꯆꯥꯛ ꯆꯥꯗꯕꯁꯦ
ꯎꯝ꯫
ꯃꯪ ꯅꯨꯡꯉꯥꯏꯇꯦ ꯍꯥꯏꯌꯦ
ꯑꯁ ꯑꯩꯉꯣꯟꯗꯗꯤ ꯑꯗꯨꯒꯨꯝꯕ ꯂꯩꯇꯦ
ꯑꯝ
ꯗꯗꯨꯀꯨꯝꯕ ꯂꯩꯇꯦ
ꯎꯝ ꯎꯝ
ꯀ꯭ꯔꯤ ꯍꯤꯖꯥꯡ ꯆꯕ꯭ꯥꯔ ꯅꯪ
ꯁꯤꯗ ꯎꯝ ꯑꯗꯨ ꯆꯥꯏꯌꯦ꯫ ꯗꯨꯀ ꯀꯥꯡꯉꯧꯃꯥ ꯑꯗꯨꯒ ꯆꯠꯅꯤ ꯑꯃ
ꯌꯥꯝꯃꯦ
ꯊꯝꯗꯦ
ꯌꯥꯝꯃꯦ ꯒꯨꯖꯤꯅ ꯂꯣꯏ ꯊꯣꯡꯕ
ꯎꯝ ꯑꯩꯈꯣꯏ ꯏꯆꯦꯅ ꯊꯨꯡꯉꯦ ꯑꯩꯅ ꯀꯥꯡꯉꯧ ꯇꯧꯋꯦ
ꯎꯝ ꯃꯨꯛꯄꯅꯤ ꯈꯔ ꯈꯔ ꯃꯣꯛꯄꯅꯤ ꯌꯥꯝ ꯃꯨꯛ ꯇꯧꯅ ꯀ ꯀꯗꯕ
ꯑꯗꯨꯃꯥꯏꯅ ꯃꯇꯦꯡ ꯄꯥꯡꯕꯤꯌꯨ
ꯃꯇꯦꯡ ꯄꯥꯡꯕꯤꯒꯦ ꯍꯥꯏꯔꯒ ꯌꯥꯔꯅꯤ ꯌꯥꯔꯅꯤ ꯍꯥꯏꯌꯦ
ꯑ ꯑꯩꯣꯏꯗꯤ ꯑꯗꯨꯃꯥꯏꯅ ꯇꯨꯞ ꯍꯥꯏꯗꯣꯏꯅꯤ
ꯑꯩꯗꯤ ꯌꯥꯝ ꯄꯥꯡꯅꯤꯡꯕꯅꯦ ꯑꯩ ꯊꯕꯛ ꯍꯩꯃꯟꯕꯒꯤꯔ ꯈꯪꯗꯦ ꯄꯥꯡꯒꯅꯨ ꯄꯥꯡꯒꯅꯨ ꯍꯥꯏ꯫
ꯑꯗꯨꯗꯤ ꯊꯕ ꯀꯌꯥꯝ ꯍꯩꯒꯅꯤ ꯑꯩꯅ ꯊꯥꯖꯩ ꯊꯕꯛ ꯌꯥꯝ ꯍꯩꯔꯝꯃꯤ ꯑꯩꯅ ꯊꯥꯖꯕ ꯂꯩ
ꯈꯪꯗꯦꯗ ꯊꯕꯛ ꯈꯔ ꯈꯔ ꯍꯩꯕ ꯃꯥꯜꯂꯦ ꯑꯩꯁꯨ
ꯂꯣꯏ ꯇꯝꯁꯤꯟꯗꯣꯏꯅꯦ
ꯎꯝ ꯎꯝ ꯎꯝ ꯅꯪ
ꯎꯝ
ꯅꯪꯒꯤ
ꯑꯩꯒꯤ ꯀꯩꯇꯧꯔꯒꯦ ꯑꯃꯨꯛꯀ ꯍꯥꯏꯌꯨ
ꯅꯠꯇꯦꯗ
ꯍꯥꯢꯌꯣ
ꯀꯔꯤꯁꯨꯅꯠ
ꯑꯗꯨꯃꯥꯏꯅ ꯋꯥ ꯍꯥꯏꯅꯤꯉꯦ ꯍꯥꯏꯗ꯭ꯔꯕ ꯍꯥꯏꯗꯕꯇꯣ ꯌꯥꯝ ꯁꯥꯎꯅꯤꯡꯉꯤ ꯑꯩꯒꯤ ꯑꯁꯥꯎꯕꯤꯅꯤ ꯑꯗꯨ
ꯑꯣ ꯑꯣ ꯅꯪꯒꯤ ꯁꯥꯎꯕꯤꯔ ꯁꯤꯒꯨꯝꯕꯁꯦ
ꯎꯝ
ꯎꯝ ꯃꯊꯪꯗꯗꯤ ꯑꯩꯒꯤ ꯃꯥꯏꯟꯗ ꯊꯝꯃꯅꯤ ꯍꯧꯖꯤꯛꯇꯤ
ꯎꯝ
ꯍꯥꯏꯔꯔꯣꯏ ꯃꯊꯪꯗꯗꯤ ꯍꯥꯏꯔꯅꯤ ꯍꯥꯏꯔꯗꯤ ꯍꯥꯏꯔꯅꯤ
ꯍꯥꯏꯋꯣ
ꯅꯪ
ꯎꯝ
ꯀꯩꯀꯩ ꯇꯧꯕ꯭ꯔꯥ ꯉꯁꯤ ꯍꯥꯏꯒꯦ ꯇꯧꯕꯅꯦ
ꯆꯤꯟ ꯊꯤꯒꯅꯣ ꯑꯗꯨꯃꯥꯏꯅ ꯆꯩ ꯂꯥꯛꯅꯤ
ꯊꯤꯗꯦ
ꯑꯩ ꯉꯁꯤꯗꯤ ꯊꯕꯛ ꯌꯝ ꯇꯧꯋꯦ
ꯀꯩ ꯀꯩ ꯊꯕꯛ ꯇꯧꯕ ꯌꯨꯝꯗ ꯂꯩꯕꯔꯥ ꯅꯪ
ꯎꯝ ꯌꯨꯝꯗ ꯂꯩꯌꯦ ꯑꯗꯨꯒ ꯎꯝ ꯏꯚꯅꯤꯡꯗ ꯍꯣꯁꯇꯥꯜ ꯆꯠꯂꯦ
ꯃꯩ ꯂꯥꯛꯄ꯭ꯔ ꯅꯣꯏꯗꯣ
ꯂꯥꯛꯇꯦ ꯃꯤ ꯑꯝꯕ ꯃꯤ ꯃꯤ ꯑꯃꯅ ꯗꯤꯄꯥꯔꯠꯃꯦꯟꯗ ꯂꯥꯛ ꯈꯟꯒꯅꯨꯅ ꯐꯣꯟ ꯇꯧꯈ꯭ꯔꯦꯅ ꯇꯥꯏ
ꯑꯁ ꯅꯨꯡꯉꯥꯏꯇꯦ ꯐꯠꯇꯦ ꯅꯨꯄꯥꯗꯨ
ꯍꯣꯏ ꯌꯥꯝꯗꯤ
ꯑꯩ ꯍꯣꯔꯦꯟ ꯍꯥꯏꯕꯤꯒꯦ ꯅꯨꯄꯥꯗ ꯅꯪ ꯀꯔꯤꯒꯤ ꯑꯁꯨꯃꯥꯏ ꯍꯥꯏꯕ꯭ꯔꯥ ꯅꯪ ꯆꯩ ꯆꯥꯅꯤꯡꯕ꯭ꯔꯥ ꯍꯥꯏꯒꯦ
ꯌꯥꯔꯅꯤꯗ
ꯎꯝ ꯍꯌꯦꯡ ꯌꯨꯝꯗ ꯂꯩꯒꯦꯔꯥ
ꯍꯣꯏ
ꯍꯌꯦꯡꯁꯨ ꯊꯕꯛ ꯆꯤꯟꯈꯤꯔ ꯑꯃꯨꯛ
ꯍꯌꯦꯁꯨ ꯊꯕꯛ ꯑꯃꯨꯛ ꯆꯤꯟꯗꯣꯏꯅꯤ
ꯎꯝ
ꯊꯕꯛ ꯈꯨꯨꯆꯤꯟꯗꯣ
ꯊꯕꯛ ꯆꯤꯟꯕꯅ ꯅꯨꯡꯉꯥꯏꯕꯅꯦ
ꯍꯣꯏ ꯑꯗꯨꯁꯨ ꯑꯗꯨꯁꯨ ꯆꯨꯝꯃꯤꯩ ꯑꯗꯨꯁꯨ ꯋꯥꯃꯟꯕꯒꯤ ꯑꯩꯒꯤ ꯃꯇꯦꯡ ꯄꯥꯡꯕꯤꯅꯕ ꯃꯤ ꯂꯩꯇꯕꯩꯖꯨꯑꯣꯏ ꯌꯥꯝ ꯋꯥꯏ
ꯅꯊꯟꯇ ꯑꯗꯨꯝ ꯇꯧꯕ ꯑꯗꯨꯗꯤ
ꯃꯇꯦꯡ ꯄꯥꯡꯅꯕ ꯊꯤꯌꯣꯅ
ꯌꯥꯔꯅꯤꯗ
ꯆꯖꯤꯕꯤ ꯀꯦ
ꯌꯥꯔꯦ
ꯊꯤꯕꯤꯒꯦ ꯑꯩꯅ
ꯌꯥꯔꯦ
ꯇꯨꯝꯅꯤꯈ꯭ꯔꯕꯣꯅ
ꯍꯣꯏ
ꯉꯟꯅ ꯇꯨꯝꯃꯣ ꯑꯗꯨꯒ ꯍꯦꯟꯇ ꯍꯧꯒꯠꯂꯣ ꯑꯗꯨꯒ ꯆꯥꯛ ꯊꯣꯡꯉꯣ
ꯉꯟꯇꯥ ꯍꯧꯒꯠꯄꯁꯦ ꯑꯁ ꯌꯥꯝ ꯋꯥꯏꯌꯦ
ꯀꯩꯒꯤ ꯅꯪ ꯑꯩꯅ ꯈꯪꯕꯗ ꯌꯥꯝ ꯉꯟꯅ ꯉꯟꯅ ꯍꯧꯒꯠꯄ ꯃꯥꯥꯂꯦꯀꯣ
ꯆꯤꯀꯥꯡꯒꯣ
ꯎꯝ
ꯅꯠꯇ꯭ꯔꯗꯤ ꯍꯥ ꯇꯔꯦꯠ ꯀꯨꯝꯕꯗꯨꯁꯨ ꯇ ꯍꯈꯦ
ꯑꯩꯅ ꯈꯪꯕꯗꯤ ꯅꯪ ꯌꯥꯝꯅ ꯊꯦꯡꯅ ꯇꯨꯝꯃꯁꯨ ꯉꯟꯇꯥ ꯍꯧꯒꯠꯂꯝꯒꯅꯤ ꯅꯪ
ꯊꯕꯛ ꯂꯩꯕꯤꯒꯀꯣ
ꯊꯕꯛ ꯂꯩꯕꯩꯅꯦ
ꯑꯗꯨ ꯑꯣꯏꯔꯁꯨ ꯎꯝ ꯎꯝ ꯎꯝ ꯀꯩꯒꯤ ꯆꯥꯛ ꯆꯥꯅꯤꯡꯗ꯭ꯔꯤꯅꯣ ꯅꯪ
ꯈꯥꯎꯗꯤꯦ
ꯀꯩꯒꯤ ꯈꯪꯗ꯭ꯔꯤꯅꯣ
ꯈꯪꯗꯦ ꯀꯅꯥ ꯑꯩꯁꯨ ꯆꯥꯅꯤꯡꯗꯦ ꯉꯁꯤ
ꯗꯥꯏꯠ ꯇꯧꯕ
ꯀꯗꯏꯗꯒꯤ
ꯗꯥꯢꯠ ꯇꯧꯕ ꯐꯠꯇꯕꯅꯦꯀꯣ
ꯇꯥꯎꯗꯦ ꯇꯧꯗꯦ
ꯑꯕꯨ ꯃꯥꯂꯦꯇ
ꯇꯧꯗꯦ ꯇꯥꯏꯠ ꯇꯧꯔꯒ ꯀꯥꯟꯅꯕꯁꯨ ꯂꯩꯇꯦ ꯇꯥꯕ꯭ꯔꯣ
ꯎꯝ
ꯂꯥꯛ ꯂꯥꯛꯑꯦ ꯑꯩꯈꯣꯏꯔꯣꯝꯗ
ꯑꯩꯅ ꯍꯥꯏꯗ꯭ꯔꯥ ꯂꯥꯏꯔꯤ ꯁꯣꯏꯗꯅ ꯂꯥꯛꯄ꯭ꯔꯕꯅꯤꯅ
ꯂꯥꯏꯠ ꯂꯅꯥꯥꯏꯌꯦ ꯂꯥꯏꯠ ꯂꯥꯏꯑ ꯐꯦꯟ ꯊꯥꯂꯅꯤ ꯑꯩꯒꯤ ꯏꯔꯨꯕꯒꯤꯀꯣ ꯑꯩ ꯑꯩꯁꯦ ꯁꯝꯗꯣ ꯆꯣꯠꯂꯒ ꯂꯩ ꯑꯩ ꯍꯣꯏ ꯅ꯭ꯔꯗꯤ ꯀ ꯆꯀ꯭ꯔꯦꯠꯇꯅꯦ ꯆꯤꯀꯥꯟ ꯀꯩꯀꯩ ꯇꯧꯔꯒ ꯂꯩꯒꯦ
ꯑꯩꯗꯤ ꯀꯔꯤꯁꯨ ꯇꯧꯗꯦ ꯇꯧꯁꯨ ꯍꯩꯇꯦ ꯑꯩꯗꯤ ꯀ꯭ꯔꯤꯁꯨ ꯍꯩꯇꯦ ꯑꯗꯨꯗꯤ ꯅꯪ
ꯈꯔ ꯇꯝꯕꯁꯨ ꯇꯝꯕ ꯑꯗꯨꯒꯤ ꯏꯗꯤ ꯀꯔꯤꯁꯨ ꯍꯥꯏꯩꯇ ꯌꯨꯝꯗ ꯑꯗꯨꯝ ꯂꯩꯌꯦ ꯅꯦꯛꯁ ꯋꯤꯛꯇꯗꯤ ꯒꯥꯔꯤ ꯊꯧꯕ ꯆꯠꯀꯅꯤ ꯇꯝꯕ
ꯌꯥꯝ ꯅꯨꯡꯉꯥꯏꯌꯦ ꯃꯈꯣꯏꯒꯤ ꯄꯨꯟꯁꯤꯁꯦ ꯌꯥꯝ ꯅꯨꯡꯉꯥꯏꯅ ꯎꯔꯤ
ꯑ
ꯂꯥꯏꯛ ꯂꯥꯏꯛ ꯐꯆꯟ ꯇ
ꯍꯣꯏ ꯑꯗꯨꯒ ꯑꯣꯐꯤꯁꯔ ꯑꯣꯏꯅꯤꯡꯉꯥꯏ
ꯎꯝ ꯑꯣꯐꯁ꯭ꯇꯤꯌꯔ ꯑꯣꯏꯗ꯭ꯔꯁꯨ ꯇꯝꯍꯧꯕ ꯌꯥꯝ ꯐꯩꯌꯦꯅ
ꯑꯣ ꯑꯣ ꯐꯖꯅ ꯇꯧꯅꯤꯡꯉꯥꯏ
ꯍꯣꯏ ꯅꯨꯡꯉꯥꯏꯅꯗꯤꯡꯉꯦ
ꯅꯥꯏꯟꯇꯤ
ꯑꯦꯁꯨ ꯇꯝꯃꯦꯃꯤꯅꯤ
ꯅꯪꯁꯨ ꯐꯖꯅ ꯇꯝꯕ꯭ꯔꯥ
ꯍꯣꯏ ꯑꯁ ꯐꯖꯅꯗꯤ ꯇꯝꯗꯦ ꯑꯩꯗꯤ
ꯂꯥꯛꯄꯅꯤꯡꯗꯦ ꯂꯥꯏꯔꯤꯛ ꯄꯥꯅꯤꯡꯗꯦ ꯑꯩ ꯑꯩꯅ ꯑꯦꯛꯖꯥꯝ ꯊꯥꯔꯤꯗꯣ
ꯎꯝ
ꯉꯁꯤ ꯑꯦꯛꯖꯥꯝꯅꯦ ꯍꯥꯏꯔꯗꯤ ꯉꯁꯤ ꯅꯨꯃꯤꯗꯡ ꯄꯥꯔ꯭ꯒꯥ ꯆꯠꯇꯣꯏꯅꯦ ꯑꯗꯨꯒ ꯅꯨꯃꯤꯗꯥꯡꯁꯨ ꯄꯨꯡ ꯇꯨꯡ ꯄꯔꯥꯗꯤ ꯌꯥꯃꯦ ꯌꯥꯝꯈꯦ ꯍꯒꯤꯗ ꯂꯩ ꯋꯥ ꯑꯗꯨ ꯑꯗꯨꯒ ꯊꯦꯡꯅ ꯍꯧꯀꯠꯂꯅꯤ ꯑꯗꯨꯒ ꯃꯥꯥꯏ ꯇ
ꯑꯦꯛꯖꯥꯝ ꯍꯧꯔꯗ ꯂꯥꯁ ꯌꯧꯔꯛꯇꯣꯏꯅꯦ ꯑꯩꯅ
ꯂꯥꯏꯔꯤꯛ ꯍꯩꯕꯒꯤꯅꯦ ꯑꯗꯨ
ꯀꯗꯥ ꯑꯗꯨ ꯀꯩꯅꯣ ꯑꯦꯛꯖꯥꯝ ꯐꯔꯗ ꯑꯦꯛꯖꯥꯝ ꯍꯣꯔꯗ ꯄꯦꯟ ꯄꯥꯏꯔꯒ ꯎꯉꯒ ꯂꯩꯗ